ꯇꯥ ꯇꯥꯕ꯭ꯔꯣ
ꯇꯥꯏꯌꯦ ꯇꯥꯏꯌꯦ ꯇꯥꯔꯕ
ꯇꯥꯔꯦ ꯇꯥꯔꯦ
ꯎꯝ ꯍꯥꯏꯔꯛꯑꯣ ꯑꯩ ꯆꯥꯛ ꯆꯥꯔꯝꯕꯅꯦ ꯂꯣꯏꯁꯜꯂꯤ ꯀꯩ ꯏꯟꯖꯥꯡ ꯑꯣ ꯅꯁꯥꯏꯒꯤꯗꯣ
ꯑꯥꯎ ꯉꯁꯥꯏꯒꯤꯗꯣ ꯑꯩ ꯆꯥꯛ ꯃꯇꯠ ꯑꯃ ꯆꯥꯊꯣꯛꯈ꯭ꯔꯦ ꯍꯩ ꯆꯥꯃꯁ ꯑꯃ ꯑꯅꯤ ꯍꯥꯎꯔꯦ ꯅꯨꯡꯗꯥꯡ ꯆꯥꯛ ꯆꯥꯗꯕꯖꯦ ꯌꯥꯍꯧꯕꯒ ꯌꯥꯝ ꯁꯣꯟꯗꯕ ꯏꯁꯥꯥꯁꯤ ꯑꯃ ꯆꯠꯐꯝ ꯐꯥꯗꯕꯩꯅꯤ ꯈꯪꯗꯦ ꯑꯃ ꯀꯩꯅꯣꯝ ꯇꯧꯕꯗꯣ
ꯂꯥꯝꯕꯅꯦ ꯑꯌꯨꯛ ꯉꯟꯇꯥ ꯍꯦꯛꯇ
ꯅꯨꯡꯗꯥꯡ ꯆꯔꯥ ꯍꯦꯟꯕꯗꯤ
ꯑꯩꯗꯤ ꯃꯌꯥꯝ ꯆꯥꯊꯣꯛꯈ꯭ꯔꯦ
ꯑꯗꯨꯅꯦ ꯍꯥꯏꯖꯦ ꯑꯩ ꯗꯥꯏꯇꯤꯡ ꯇꯧꯔꯤꯅꯦ ꯑꯩ ꯗꯥꯏꯇꯤꯡ ꯇꯧꯔꯤꯕꯅꯦ
ꯍ ꯍ ꯍ ꯍꯥ ꯍꯌꯦꯡꯗꯩ ꯇꯧꯔꯒꯦꯗ ꯀꯥꯏ ꯍꯥꯏꯕꯗꯣ ꯍꯌꯦꯡꯅ ꯍꯧꯔꯒꯦꯗ ꯐꯖꯅ
ꯃꯥꯅꯦ ꯍꯌꯦꯡꯗꯒꯤ ꯍꯧꯔꯗꯕꯅꯦ
ꯑꯦ ꯁꯟꯗꯦ ꯕꯧꯇꯤ ꯇꯧꯔꯅꯨꯗ ꯃꯟꯗꯦꯗꯩ ꯍꯧꯔꯣꯗ
ꯎꯝ ꯑꯗꯒꯤ ꯃꯊꯪ ꯃꯊꯪ ꯄ꯭ꯔꯣꯒꯥ꯭ꯔꯝ ꯂꯩꯔꯤꯖꯦ ꯃꯟꯗꯦꯗꯁꯨ ꯂꯩꯔꯦ
ꯃꯥꯅꯦ
ꯑꯁ ꯌꯥꯝꯃꯦ
ꯌꯥꯝꯃꯦ ꯍꯣꯏꯅꯦ ꯅꯪ ꯃꯟꯗꯦꯗꯁꯨ ꯂꯩꯅꯦ ꯄ꯭ꯔꯣꯒꯥ꯭ꯔꯝ ꯌꯥꯔꯦ ꯍꯟꯗꯛ ꯊꯥꯁꯤꯃꯅ ꯗꯥꯏꯇꯤꯡ ꯇꯣꯛꯑꯦ
ꯎꯝ ꯑꯩ ꯑꯣꯠꯁ ꯂꯩꯕ ꯆꯠꯂꯨꯔꯅꯤ
ꯅꯪ ꯑꯣꯠ ꯂꯩꯆꯠꯂꯗꯤ ꯑꯩꯈꯣꯏꯖꯨ ꯇꯞꯀꯦ
ꯏꯁ ꯅꯁꯛꯇꯨꯒ ꯇꯞꯀꯦꯒꯥꯏ
ꯅꯪꯅ ꯆꯠꯄꯩꯗꯨꯗ ꯆꯠꯄꯩꯗꯨꯗ ꯂꯩꯔꯣ ꯀꯩꯅꯣ
ꯅꯪꯤꯔꯣ ꯍꯠꯁ ꯁꯥꯗꯣꯣꯏꯇꯥꯔꯦ
ꯍꯣꯏ ꯑꯩꯁꯨ ꯁ꯭ꯀꯨꯜ ꯆꯥꯛ ꯆꯠꯄ ꯅꯗꯕꯗꯣ ꯆꯥꯕ ꯅꯪꯗꯕꯣ ꯆꯥꯕ ꯑꯗꯥ ꯊꯤꯠꯂꯒ ꯆꯥꯏꯥꯏꯗꯅ ꯆꯉꯥꯡꯗ ꯅꯨꯡꯉꯥꯏꯕꯅ ꯍꯥꯞꯆꯜꯂꯒ ꯀꯔꯤ ꯂꯩꯔꯒ ꯀꯣꯔꯟꯐ꯭ꯂꯦꯛꯁ
ꯎꯝ
ꯑꯗꯨꯗꯤ ꯁꯪꯒꯣꯕ ꯅꯠꯇꯗꯤ ꯍꯥꯎꯁꯨ ꯍꯥꯎꯇꯅꯥ
ꯁꯪꯒꯣꯝꯒꯅꯤ ꯀꯩꯅꯣ ꯆꯥꯎ ꯀꯩꯅꯣ ꯁꯪꯒꯣꯝ ꯂꯩꯔꯒ ꯑꯦ ꯁꯤ ꯅꯪ ꯀꯩꯅꯣꯗꯨꯁꯨ ꯄꯣꯠꯁꯇꯨꯁꯨ ꯁꯪꯒꯣꯝ ꯅꯠꯇ꯭ꯔꯗꯤ ꯍꯥꯎꯇꯦꯅꯦ ꯑꯦ
ꯍꯥꯎꯇ꯭ꯔꯁꯨ ꯆꯥꯔꯔꯣꯏ ꯂꯩꯀꯥꯟꯗꯅꯦ ꯆꯥꯅꯤ ꯂꯩꯇ꯭ꯔꯒꯅꯦ ꯍꯦꯛ ꯀꯩꯅꯣ ꯍꯥꯞꯄꯗꯣ ꯎꯝ ꯄꯤꯅꯠ ꯕꯠꯇꯔ ꯈꯪꯕ꯭ꯔꯥ
ꯎꯝ
ꯑꯗꯨꯁꯨ ꯑꯗꯨꯒ ꯍꯥꯞꯄꯜꯂꯒ ꯆꯥꯃꯤꯟꯅꯕꯁꯨ ꯍꯥꯎꯄꯅꯦ ꯑꯗꯨ
ꯄꯤꯅꯥ ꯕꯇꯔꯒ ꯀꯣꯔꯟꯐ꯭ꯂꯦꯛꯁꯀ ꯆꯥꯗ꯭ꯣꯏꯕ
ꯑꯠꯇꯦ ꯑꯣꯠꯀ
ꯃꯤꯅꯥ
ꯑꯥ ꯑꯥ ꯑꯥ ꯈꯖꯤꯛ ꯈꯖꯤꯛ ꯍꯥꯞꯀꯃꯤꯅ ꯑꯗꯣ ꯅꯣꯡ ꯌꯥꯝ ꯅꯣꯈꯠꯄꯅꯦ ꯏꯁꯥꯗꯣ ꯐꯦꯠ ꯌꯥꯝ ꯌꯥꯎꯕꯅꯦꯕ ꯑꯗꯨ ꯄꯤꯍꯟꯕ ꯇꯥꯏ ꯁꯔꯨꯛꯇꯣ
ꯎꯝ ꯁꯖꯔꯣꯏ ꯑꯗꯨꯗꯤ ꯁꯪꯒꯣꯝꯁꯨ ꯁꯪꯒꯣꯝ ꯁꯪꯒꯣꯝ ꯆꯥꯗꯣꯏꯁꯤꯕꯧ ꯁꯪꯒꯣꯝꯁꯨ ꯐꯦꯠ ꯌꯥꯎꯔꯤꯅꯤꯗꯅ ꯑꯗꯨꯅꯥ ꯁꯪꯒꯣꯝꯁꯤꯕꯨꯥꯎ
ꯁꯪꯒꯣꯜꯗꯣ ꯐꯦꯠ ꯂꯧꯊꯣꯛꯀꯦ ꯍꯥꯏꯗꯤ ꯇꯧ ꯍꯥꯏꯕ ꯂꯣꯟꯊꯣꯛꯑꯀꯥꯟꯗ ꯃꯄꯥꯟꯁꯤꯡꯗꯣ ꯂꯧꯊꯣꯛꯑꯣ ꯃꯣꯏ ꯘꯤ ꯁꯦꯝꯃꯛꯏ ꯁꯦꯞ ꯇꯧꯕꯗꯣ
ꯃꯄꯪꯅꯤ ꯀꯩꯅꯣ ꯆꯥꯗꯣꯏꯁꯦ
ꯑꯗꯨꯒ ꯃꯍꯤꯗꯣ ꯂꯧꯊꯣꯛꯈ꯭ꯔꯗꯤ ꯀꯩꯅꯣꯗꯤ ꯌꯥꯎꯗ꯭ꯔꯦꯗꯅ ꯐꯦꯠꯀꯤ ꯁꯔꯨꯛꯇꯨꯗꯤ ꯌꯥꯎꯗ꯭ꯔꯦꯗꯅ
ꯑꯩꯅ ꯍꯥꯏꯗꯤ ꯁꯪꯒꯣꯝ ꯃꯄꯪꯅꯤ ꯍꯥꯏꯕ ꯆꯥꯗꯣꯏꯁꯦ
ꯑꯣ ꯍꯣ ꯍꯣꯏ ꯍꯂ ꯄꯪꯂꯥ ꯍꯣꯏ ꯑꯩ ꯍꯥꯏꯗꯅꯒꯤ ꯋꯥꯔꯤꯦ ꯃꯃ ꯐꯪꯗꯦ ꯈꯪꯗ ꯑꯩꯗꯤ ꯃꯍꯒꯤꯋꯥꯏ
ꯑꯃꯨꯜꯒ ꯑꯗꯨꯝ ꯆꯥꯔꯅꯤ ꯑꯃꯨꯜꯅ ꯈꯔ ꯌꯥꯎꯗꯕ ꯃꯥꯜꯂꯦ
ꯑꯃꯒ ꯆꯥꯖ ꯍꯥꯏꯁ ꯑꯗ ꯆꯔꯖ
ꯍꯣꯏ ꯑꯦꯚ꯭ꯔꯤꯗꯦ ꯑꯗꯨꯗꯤꯅꯦ ꯑꯗꯨꯝ ꯆꯥ ꯂꯣꯟꯅꯕ ꯊꯣꯛꯂꯛꯄꯅꯤꯅ ꯑꯗꯨꯝ ꯈꯔ ꯈꯔ ꯊꯨꯝꯃꯤ
ꯊꯃꯦ ꯊꯨꯝꯃꯦ ꯎꯝ ꯎꯝꯝ ꯇꯤꯁ ꯁ ꯂ ꯊꯃꯦ
ꯑ ꯄꯨꯅ ꯑꯗꯨ ꯑꯊꯨꯝꯕ ꯌꯥꯎꯕꯗꯨꯕꯨꯗꯤ ꯑꯃꯗꯨꯅ ꯐꯩꯌꯦꯕ ꯎꯝ ꯑꯃꯁꯗꯨꯃꯒ ꯈꯔ ꯂꯩꯔꯒ ꯑꯌꯨꯛ ꯑꯌꯨꯛꯂ ꯅꯨꯡꯗꯥꯡ ꯅꯨꯡꯗꯥꯡꯂ ꯈꯪꯗꯦ ꯑꯗꯨꯒꯗꯤ
ꯀꯣꯔꯤꯌꯥꯟ ꯂꯣꯝꯗꯗꯤ ꯅꯥꯀꯣꯡꯒꯉ ꯆꯁ ꯃꯤꯗꯣ ꯉꯅ ꯑꯩꯅ ꯍꯥꯏ ꯍꯥꯏꯕꯅꯦ ꯑꯩꯈꯣꯏ ꯁꯣꯝꯗꯅꯉ ꯈꯨꯗꯤ ꯊꯤꯕꯗ ꯑꯩꯈꯣꯏ ꯁꯣꯝꯗ ꯈꯨꯗꯤ ꯊꯤꯕꯗ ꯍꯥꯏꯅꯩꯌꯦꯗꯥ
ꯎꯝ ꯈꯨꯗꯤ ꯊꯤꯕꯒꯨꯝꯕꯥ ꯆꯤꯈꯥꯏꯕ
ꯑꯧ ꯑꯧ ꯑꯧ
ꯑꯗꯨꯒꯨꯝꯕꯗ ꯍꯥꯏꯅꯦ ꯑꯗꯨꯗꯤ ꯄꯥꯎ ꯅꯨꯡꯉꯥꯏꯕ ꯑꯃ ꯄꯨꯔꯛ ꯇꯨꯔꯦ ꯍꯥꯏꯅꯤ ꯀꯩꯅꯣ
ꯄꯥꯎ ꯅ ꯂꯥꯏꯒ ꯄꯥꯎꯒ ꯇꯥꯈꯤꯗꯕ ꯀꯨꯏꯔꯦ ꯄꯨꯟꯁꯤꯅꯦ
ꯑꯗꯨ ꯍꯥꯏꯔꯒ ꯃꯣꯏꯒꯤ ꯃꯧꯗꯨ ꯇꯨꯃꯤꯟꯅ ꯂꯩꯈ꯭ꯔꯦ ꯃꯧ ꯅꯨꯄꯥꯗꯨꯅ ꯂꯩꯔꯦ ꯃꯧ ꯃꯥꯅ ꯂꯩꯁꯜꯂꯦ ꯂꯩꯔ ꯈꯪꯗ꯭ꯔꯦ
ꯀꯩꯅꯣ ꯍꯥꯏꯁꯦ
ꯍꯧꯗꯣꯛꯑ ꯑꯃꯒ
ꯍꯣꯏꯅꯦ
ꯑꯗꯨꯅ ꯍꯧꯗꯣꯛꯑꯒ ꯌꯥꯕ꯭ꯔꯕꯗꯣ
ꯎꯝ ꯃꯗꯨ ꯏ ꯋꯥꯔꯁ ꯍꯥ ꯇꯌꯥꯔ ꯍꯥꯏ ꯃꯠꯇꯣ
ꯍꯧꯗꯩ ꯍꯧꯗꯣ ꯑꯃꯒ ꯃꯣꯏꯅ
ꯑꯗꯨꯅ ꯍꯥꯏꯁꯦ ꯑꯩꯈꯣꯏꯕꯨ ꯑꯣ ꯂꯥꯁꯇ ꯑꯃꯨꯛ ꯂꯥꯁꯇ ꯑꯃꯨꯛ ꯑꯩꯈꯣꯏꯅ ꯁꯪꯗ ꯐꯖꯅ ꯍꯥꯜꯂꯛꯀꯗꯦ ꯃꯣꯏ ꯁꯝꯅ ꯁꯪꯉꯦ ꯍꯥꯏꯔꯛꯀꯗꯦ ꯑꯩꯈꯣꯏꯗꯤ ꯁꯝꯅ ꯁꯪꯉꯤ ꯅꯣꯏ ꯊꯪꯗꯙꯔ ꯀꯗꯅꯦ ꯂꯥꯁꯇꯣ
ꯑꯗꯨ ꯃꯥꯕꯨ ꯅꯍꯥꯟꯗꯤ ꯍꯜꯂꯛꯄꯒ ꯊꯥꯔꯛꯑꯒꯦꯒꯥꯏ ꯍꯍꯧꯗꯥꯏ
ꯑꯗꯨꯅꯦ ꯈꯪꯗꯦ ꯑꯩꯈꯣꯏ ꯊꯥꯔꯛꯇꯦ ꯑꯇ
ꯖꯟꯖꯤꯔ ꯈꯪꯗ
ꯅ ꯅꯪ ꯇꯧꯁꯂꯣ ꯐ
ꯀꯩꯅꯣ ꯅꯪ ꯈꯜꯂꯤꯁꯦ ꯀꯥꯏꯅꯍ ꯀꯩꯅꯣ ꯅꯪ ꯈꯜꯂꯤꯁꯦ ꯅꯪ ꯍꯦꯅ ꯀ ꯌꯦ ꯇꯥꯏ
ꯑꯥꯏꯗꯤ ꯏ ꯉ ꯍꯥꯏꯦ ꯌꯎꯅ ꯉ ꯍꯥꯏꯦ ꯑꯗꯨꯅꯤ ꯍꯥꯏꯗꯕꯤꯗ ꯀꯀꯥꯏ ꯇꯧꯁꯟꯕ ꯁꯨꯡ ꯉꯥꯏꯗꯤ ꯉꯥꯏꯗꯅ
ꯅꯪꯒꯤꯤ ꯊꯧꯕꯣꯏ ꯊꯁ
ꯍꯣꯏ ꯃꯁꯥꯅ ꯈꯪꯅꯕ ꯄꯤꯖꯔꯛꯄ꯭ꯔꯥ ꯅꯪ ꯉꯥꯏꯕꯅꯦ ꯑꯗꯨꯕꯨꯕꯤꯔꯛꯇ꯭ꯔꯕꯅꯤꯅ ꯍꯥꯏꯔꯦ
ꯏꯗꯅ ꯃꯥ ꯀꯅꯤꯗꯨꯅ
ꯊꯖꯗꯦ
ꯑꯣꯏꯔꯔꯣꯏ ꯈꯥꯏꯕꯒꯤꯅꯦ ꯃꯥꯅꯁꯨ ꯑꯣꯏꯍꯜꯂꯛꯇ꯭ꯣꯏꯗ
ꯑꯗꯨꯖꯗꯤ ꯃꯥꯏ ꯑꯃꯗꯨꯅ ꯌꯥꯗ꯭ꯔꯕꯒꯩꯣ
ꯍ ꯍꯥꯏꯖꯦ ꯐꯗꯧꯁꯟꯁꯤꯔ ꯍꯧꯖꯤꯛ ꯑꯗꯩ ꯐꯗꯧꯁꯜꯂꯒ ꯍꯪꯖꯟꯗꯧꯅꯤ ꯅꯪ ꯈꯜꯂꯤꯂꯤꯁꯦ ꯀꯩꯅꯣ ꯀꯥꯏ ꯅꯨꯡꯗꯥꯡꯁꯦ ꯍꯧꯐꯛ ꯆꯠꯂꯒ ꯊꯦꯡꯉ ꯀꯥꯟꯁꯤꯗ
ꯎꯝ ꯎꯝ ꯎꯝꯩꯗꯤ ꯐꯖꯂꯔꯦ
ꯀꯩꯗꯧꯔꯖꯥꯠꯅꯃꯣ ꯍꯤꯡꯗ ꯐꯣꯟ ꯇꯧꯔꯛꯏꯁꯤꯕꯒꯥꯏ
ꯎꯝ
ꯀꯩ ꯏꯃꯥꯔꯖꯦꯟꯁꯤ ꯂꯩꯔꯖꯥꯠꯅꯣ ꯀꯥꯏꯅ ꯈꯜꯂꯒ
ꯍꯥꯏꯗꯤ ꯃꯔꯨ ꯑꯣꯏꯕꯅꯤ ꯅꯠꯇ꯭ꯔꯥ
ꯑꯥ ꯑꯗꯨ ꯃꯔ ꯔꯨꯜꯕ ꯉꯗ
ꯆꯪꯗ꯭ꯔꯕ ꯌꯥꯗ꯭ꯔꯕ ꯑꯃꯒꯤ ꯋꯥꯍꯪꯅꯦꯕ ꯍꯪꯕꯤꯗꯣꯔꯤꯕꯁ
ꯑꯥ
ꯀꯔꯤ ꯇꯧꯔꯤꯕ ꯍꯧꯖꯤꯛꯅ
ꯑꯩꯁꯦ ꯐꯃꯨꯡ ꯆꯪꯉꯦ ꯍꯤꯞꯄꯤ
ꯊꯨꯝꯃꯗꯣꯏꯔꯥ ꯍꯥꯏꯁꯦ
ꯇꯨꯃꯖꯦꯔꯥ ꯈꯜꯂꯤꯅꯦ ꯑꯩꯁꯦ ꯇꯨꯏꯁꯟꯁꯦ ꯍꯌꯦꯡ ꯑꯌꯨꯛ ꯆꯠꯊꯣꯛꯄꯅꯥ ꯐꯥꯗꯧꯁꯨ ꯃꯟꯕ ꯅꯨꯡꯊꯤꯟ ꯅꯨꯡꯁꯥ ꯁꯥꯥꯕꯅꯤꯅ ꯑꯝꯇꯥ ꯉꯝꯗꯦꯕꯥ
ꯅꯪ ꯑꯌꯨꯛ ꯉꯟꯅ ꯇꯨꯏꯁꯟ ꯇꯧꯕ꯭ꯔꯥ
ꯇꯧꯗꯦꯕ ꯃꯣꯏ ꯚꯦꯀꯦꯁꯟ ꯊꯥꯕꯒꯤ ꯆꯠꯂꯤꯅꯦꯕ ꯑꯌꯨꯛꯇ
ꯎꯝ ꯅꯪ ꯅꯨꯡꯊꯨꯟꯗ ꯉꯥꯛꯇꯥ ꯅꯠꯇ꯭ꯔꯣ ꯅꯪꯒꯤ ꯇꯨꯁꯟ
ꯃꯥꯅꯦ ꯅꯨꯡꯊꯤꯟ ꯗ ꯉꯥꯛꯇꯥꯅꯤ ꯄꯨꯡ ꯑꯍꯨꯝ ꯑꯍꯨꯝꯗꯩꯅ ꯄꯨꯡ ꯇꯔꯦꯠ ꯃꯈꯥꯏꯐꯥꯎ ꯀꯩꯒꯤꯅꯣ ꯅꯪꯅ ꯌꯥꯍꯧ ꯉꯜꯂꯤꯁꯤꯅꯥ
ꯄꯨꯡ ꯃꯉꯥꯗ ꯇꯨꯏꯁꯟ ꯇꯧꯋꯦ
ꯀꯅꯥꯒꯤ
ꯑꯥ ꯑꯁꯤꯒꯤ ꯀꯩꯅꯣ ꯑꯩꯈꯣꯏ ꯌꯨꯝꯊꯪꯅꯕꯁꯤꯒꯤ
ꯑꯣ ꯀꯂ꯭ꯥꯁ ꯀꯌꯥꯒꯤ ꯑꯉꯥꯡ
ꯃꯉꯥ ꯃꯈꯥꯏꯗꯒꯤ ꯀꯂ꯭ꯥꯁ ꯇꯨꯒ ꯊ꯭ꯔꯤꯒꯅꯤꯗ
ꯑꯩꯛꯇ ꯑꯩ ꯍꯥꯎꯕꯩꯇ ꯆꯨꯝꯁꯤ ꯐꯥꯗꯦ ꯍꯥꯏꯕꯣ ꯅꯨꯡꯊꯤꯟ ꯇꯨꯝꯕꯗꯤ ꯐꯕ ꯑꯩꯗꯤ ꯉꯝꯗꯦ
ꯑꯗꯨꯅꯦ ꯍꯥꯏꯖꯦ ꯃꯉꯥ ꯃꯈꯥꯏꯗꯒꯤꯅ ꯇꯔꯦꯠꯕꯨꯛ ꯇꯔꯕꯅꯤꯅ ꯅꯨꯡꯊꯤꯟ ꯉꯥ ꯑꯗꯨꯝ ꯎꯏꯅꯤꯡꯉꯦ ꯑꯗꯨꯝ ꯑꯩ ꯇ꯭ꯨꯁꯟ ꯍꯜꯂꯛꯑꯒ ꯊꯨꯝꯕ ꯌꯥꯎꯏ
ꯇꯨꯝ ꯌꯥꯏ ꯀꯔꯤꯅꯣ ꯇꯨꯝ ꯌꯥꯏ ꯀꯔꯤꯅꯣ ꯑꯗꯨꯏ ꯃꯇꯝ ꯃꯥꯇꯝ
ꯇꯨꯝꯅꯤꯡꯂꯗꯤ ꯇꯨꯝꯃꯦ ꯇꯨꯏꯁꯟ ꯍꯜꯂꯛꯑꯒꯥ
ꯑꯩꯁꯣ ꯑꯌꯨꯛꯇ ꯁꯨꯃꯥꯏꯅ ꯑꯃꯊꯣꯛꯈꯤꯅꯕꯗꯤ ꯍꯣꯏ ꯅꯨꯡꯊꯤꯟꯗ ꯈꯔ ꯉꯥꯛꯇꯪ ꯇꯨꯝꯊꯣꯛꯕꯕꯨꯗꯤ ꯐꯕꯀꯣ ꯁꯥꯕꯩ ꯍꯥꯏꯔꯗꯤ ꯑꯗꯨꯗ ꯑꯌꯨꯛꯇꯥ ꯇꯨꯝꯁꯤꯠ ꯐꯥꯗꯕꯁꯦ ꯌꯥꯝ ꯍꯅ ꯄꯦꯟꯗꯦꯕ ꯑꯩꯗꯤ
ꯃꯣꯏꯅ ꯑꯃꯨꯛ ꯅꯨꯡꯊꯤꯟꯗ ꯇꯧꯕꯗꯣ ꯑꯇꯣꯞꯄꯗ ꯇꯧꯕꯒꯤ ꯐꯔꯛ ꯇꯥꯕ
ꯑ
ꯑꯗꯨꯗꯨꯗꯤ ꯅꯨꯡꯗꯥꯡꯗꯤ ꯇꯧꯕ ꯅꯨꯡꯉꯥꯏꯇꯦꯗꯅ
ꯅꯝꯕ ꯁꯥꯟꯗ ꯀꯩꯀ ꯂꯣꯏꯔꯕ ꯑꯗꯨꯅ
ꯑꯗꯣ ꯆꯞ ꯃꯥꯟꯅꯩꯗ ꯑꯩꯅꯥ ꯀꯦꯝ ꯍꯦꯟꯅꯥ ꯍꯥꯏꯗꯔꯦ
ꯆꯞ ꯃꯅꯥꯌꯦꯗꯤ ꯀꯩꯅꯣ
ꯑꯗꯨꯝ ꯁ꯭ꯋꯥꯏꯗ ꯂꯧꯕ ꯅꯠꯇꯦ ꯅꯠꯇꯦ ꯂꯤꯁꯤꯡ ꯑꯃꯃꯥꯝ ꯂꯣꯏ ꯂꯧꯋꯦꯕ
ꯍꯣꯏ ꯌꯥꯔꯦ
ꯃꯣꯏ ꯑꯅꯤꯇꯪ ꯑꯅꯤ ꯑꯍꯨꯝꯅꯦꯕ ꯃꯣꯏ ꯑꯍꯨꯝꯇꯪꯅꯦꯕ ꯑꯌꯨꯛꯇ ꯇꯧꯔꯤꯁꯦ
ꯑꯥ
ꯗꯤ ꯑꯅꯤꯔꯛ ꯈꯜꯂꯦꯕ ꯑꯉꯥꯡ ꯑꯃꯗꯤ ꯑꯗꯨꯝ ꯑꯌꯨꯛꯇꯁꯨ ꯅꯨꯡꯊꯤꯟꯗꯁꯨ ꯌꯥꯎꯔꯦ
ꯎꯝ ꯅꯨꯡꯊꯤꯟ ꯒꯤꯗ ꯅꯨꯄꯤ ꯃꯆꯥ ꯑꯃꯥ ꯀꯩꯅꯣꯒꯤꯗꯣ
ꯍꯣꯏ ꯍꯣꯏ ꯑꯗꯨꯗꯤ ꯑꯌꯨꯛꯇꯁꯨ ꯌꯥꯎꯔꯦ ꯅꯨꯡꯊꯤꯟꯗꯁꯨ ꯌꯥꯎꯔꯦ
ꯎꯝ
ꯃꯥꯅ ꯀꯩꯝ ꯍꯥꯏꯗ꯭ꯔꯦ ꯃꯥꯅꯥ ꯂꯥꯏꯔꯤꯛ ꯈꯔ ꯁꯣꯜꯂꯦꯕ
ꯑꯣ
ꯑꯗꯨꯅ ꯑꯩ ꯃꯥ ꯑꯗꯨꯝ ꯌꯥꯎꯖꯔ꯭ꯁꯅꯣ ꯄꯩꯁꯥꯁꯨ ꯑꯗꯨꯝ ꯍꯥꯏꯗꯔ꯭ꯦ ꯑꯗꯨꯝ ꯑꯃ ꯄꯤꯔꯛꯄꯗꯣ ꯑꯗꯨꯝ ꯂꯧꯔꯦ
ꯎ ꯑꯅꯤ ꯃꯛꯀꯤ
ꯎꯝ
ꯑ
ꯀꯩꯗꯧꯗꯣꯏꯅꯣꯅ
ꯃꯥ ꯑꯩꯁꯦ ꯑꯌꯨꯛ ꯆꯠꯄꯥꯅꯥꯗꯤ ꯐꯗꯤ ꯐꯕ ꯈꯪꯗꯦ ꯇꯧꯔꯤꯁꯦ
ꯍꯌꯦꯌꯨ ꯉꯟꯇꯥꯃꯨꯛ ꯆꯠꯊꯣꯛꯎ ꯀꯩꯅꯣ ꯑꯗꯨꯅ ꯋꯥꯔꯤꯏ ꯁꯪꯕꯁ
ꯁꯪꯗꯤ ꯁꯪ ꯅꯅꯨꯡꯖꯤꯟ ꯑꯅꯤ ꯈ ꯇꯗ ꯅ ꯀꯣꯝꯗ꯭ꯔꯥ
ꯎꯝ ꯑꯗꯨꯗꯤ ꯊꯪꯅ ꯊꯪꯅꯅꯁꯨꯨ ꯋꯥꯗꯣ ꯉꯥꯡꯗ꯭ꯔꯦꯗꯅ ꯊꯪꯅ ꯊꯪꯅꯅ ꯉꯥꯡꯕꯁꯤꯅꯦ ꯌꯥꯝ ꯋꯥꯗꯣꯝ ꯏꯁꯦꯅꯪ
ꯊꯥ ꯊꯥꯅ ꯑꯍꯨꯝꯂꯛ ꯉꯥꯡꯕꯁꯤꯅꯅꯦ ꯄꯦꯔꯥ ꯀꯥꯏꯁ ꯄꯨꯡ ꯑꯍꯗꯩ ꯉꯥꯡꯈꯠꯂꯛꯄꯗꯅ ꯄꯨꯡꯔꯦꯠꯈꯥꯏꯐꯥꯎ ꯉꯥꯡꯕꯗꯨꯗꯤ ꯑꯩꯗꯤ ꯌꯥꯝ
ꯃꯤꯅ ꯈꯅꯥ ꯑꯗꯨꯝ ꯁꯤꯔ ꯇꯥꯕ
ꯑꯥ
ꯑꯗꯨꯅ ꯑꯩꯈꯣꯏ ꯃꯥꯒꯤ ꯑꯦꯗ꯭ꯔꯦꯁꯇꯨ ꯈꯒꯠ ꯂꯩꯌꯣ
ꯑꯩꯁꯨ ꯂꯩꯒꯦ ꯈꯜꯂꯤꯅꯦ ꯑꯗꯨ ꯐꯦꯁ ꯊꯤꯠꯂ ꯊꯤꯠꯂ ꯊꯛꯅꯕ ꯈꯨꯃꯅꯁꯨ ꯍꯥꯏꯅꯤ ꯁ꯭ꯀꯨꯜꯗꯁꯨ ꯊꯤꯠꯂ ꯄꯨꯀꯣ ꯑꯗꯨꯝ ꯇꯤꯕꯥ ꯄꯥꯄꯗ ꯊ ꯊꯣꯛꯆ ꯏꯁꯤꯡ ꯊꯛꯏ ꯆꯞ ꯃꯥꯟꯅꯩ
ꯑꯗꯨꯅꯦ ꯍꯥꯏꯗꯤ ꯏꯁꯤꯡ ꯑꯆꯝꯕꯗꯣ ꯊꯛꯇꯣꯏ ꯁꯔꯨꯛ ꯑꯗꯨꯒꯨꯝꯕ ꯑꯃ ꯊꯛ ꯈ꯭ꯔꯗꯤ ꯁꯨꯝ ꯊꯛꯅꯤꯡꯉꯤꯗꯅ
ꯑꯥ
ꯏꯁꯤꯡꯁꯦ ꯍꯥꯏꯖꯕꯩ ꯋꯥꯅꯤ ꯃꯌꯥꯝ ꯊꯛꯄꯗꯤ ꯉꯝꯗꯕꯅꯦꯕ ꯀꯩꯁꯨ
ꯑꯃꯕ ꯎꯝ
ꯏ ꯃꯥꯅ ꯊꯤꯈꯤꯕꯦꯕꯗꯨꯗꯤ ꯃꯍꯥꯎ ꯑꯃ ꯇꯧꯕꯅꯤꯅ ꯑꯗꯨꯝ ꯉꯥꯏꯍꯥꯛꯇꯪ ꯂꯥꯛꯔꯑꯦ ꯉꯥꯏꯍꯥꯛꯇꯪ ꯂꯩꯔꯦ ꯆꯤꯡꯕ ꯑꯗꯨꯝ ꯉꯝꯕꯅꯦꯕ
ꯍꯣꯏ ꯃꯇꯝꯗ ꯏꯁꯇ꯭ꯔꯣ ꯍꯥꯞꯄꯤꯗꯣ ꯑꯃꯨꯛ ꯀꯣꯜꯂ ꯆꯠꯀꯗꯝꯕꯅꯤ ꯑꯁ ꯂꯒꯗ ꯄꯥꯏ ꯉ ꯃꯣꯏ ꯄ꯭ꯂꯥꯁꯁꯤ ꯑꯩꯒꯤ ꯊꯥꯔꯦꯛ ꯊꯔꯦꯛꯁꯤꯒ ꯄꯣꯖꯩꯁꯦ ꯀꯥꯏꯗꯣꯏꯅꯦ
ꯄ꯭ꯂꯥꯁꯇꯤꯀꯤꯗꯧꯕꯔꯖꯥꯏ
ꯑꯥ ꯑꯥ ꯂꯤꯛꯂꯤꯒꯤ ꯇꯦꯡꯀꯣ ꯇꯤ ꯐꯤꯤꯟ ꯃꯆꯥ ꯃꯄꯥ ꯍꯥꯏꯁꯤꯁꯨ ꯀꯩꯗꯧꯉꯩ ꯀꯥꯏꯗꯅ ꯄꯥꯈꯠꯂꯤꯉꯩꯁꯤꯗ
ꯎꯝ ꯁ ꯍꯥꯏꯕꯤꯗꯨꯔꯣ
ꯑꯥꯎ ꯑꯉ ꯁꯥꯏꯗꯣ
ꯑꯗꯨ ꯇꯤꯐꯤꯟꯂ
ꯋꯥꯅꯦ ꯇꯗꯥꯅꯦ ꯑꯅꯤ ꯍꯖꯥ ꯍꯥꯞ ꯑꯩꯈꯣꯏꯒꯤ ꯅꯨꯡꯉꯥꯏ ꯇꯧ ꯑꯗꯨꯗ ꯑꯩꯅ ꯂꯥꯏꯕꯛꯇꯤ ꯇꯨꯏꯁꯟꯒꯤ ꯑꯉꯥꯡ ꯃꯃꯥꯅ ꯂꯩꯥꯏꯔꯤꯛꯄꯒꯤ ꯄꯤꯔꯛꯄꯅꯦ
ꯐꯔꯦ ꯐꯔꯦ ꯑꯗꯨꯗꯤ ꯑꯩ ꯃꯥꯏ ꯑꯝꯇ ꯇꯥꯈꯤꯒꯦꯀꯣ
ꯇꯌꯦ
ꯍꯣꯏ ꯍꯣꯏ ꯍꯣꯏ ꯇꯥꯔ ꯇꯥꯔ ꯎꯝ